ꯃꯥꯅꯤ ꯊꯃꯔꯖꯤ
ꯍꯥꯎ ꯍꯥꯎ ꯏꯇꯥꯎ ꯀꯔꯝ ꯀꯔꯝ ꯄꯥꯜꯂꯤꯒꯦ
ꯅꯨꯡꯉꯥꯏꯔꯤ ꯍꯦ
ꯎꯅꯗꯕ ꯀꯨꯏꯔꯦꯗ ꯏꯇꯥꯎꯕꯨ ꯀꯥꯏꯗ ꯀ ꯀꯥꯏꯗ ꯆꯠꯊꯣꯛꯎꯏꯕꯅꯣ
ꯂꯝꯕꯤꯗ ꯂꯩꯔꯤꯌꯦ ꯍꯧꯖꯤꯛꯁꯦ ꯂꯝꯕꯤ ꯁꯨꯝ ꯊꯕꯛ ꯑꯃ ꯂꯝꯕꯅꯦ ꯑꯗꯨꯅ ꯀꯃꯥꯏ ꯀꯃꯥꯏꯅ ꯇꯧꯔꯤꯕꯥ ꯅꯪ ꯐꯣꯟ ꯇꯧꯔꯛꯇꯕꯁꯨ ꯀꯨꯏꯔꯦ ꯀꯩ ꯂꯩꯒꯦꯅꯦ ꯚꯥꯏ
ꯑ ꯀꯩꯁꯨ ꯂꯩꯇꯦꯗ ꯁꯨꯝ ꯀꯔꯝ ꯀꯔꯝ ꯄꯥꯜꯂꯤꯒꯦꯅ ꯇꯧꯔꯛꯏꯕꯅꯤꯅꯦ
ꯑꯣ ꯄꯨꯟꯁꯤꯒꯤ ꯑꯋꯥ ꯅꯨꯡꯉꯥꯏꯒꯤ ꯃꯇꯥꯡꯗ
ꯑꯥ ꯄꯨꯟꯁꯤꯒꯤ ꯑꯋꯥ ꯃꯅꯥꯏ ꯈꯔ ꯁꯨꯅꯗ꯭ꯔꯗꯤ ꯀꯩꯅꯣꯅꯦ
ꯃꯥꯅꯦꯃꯤ ꯄꯨꯟꯁꯤ ꯑꯋꯥ ꯅꯨꯡꯉꯥꯏ ꯈꯔ ꯉꯥꯡꯅꯗ꯭ꯔꯗꯤ ꯄꯨꯟꯁꯤꯁꯤ ꯃꯍꯥꯎ ꯊꯣꯛꯇꯦꯗꯨꯅꯤ ꯈꯪꯗꯦꯗ ꯌꯥꯅ ꯌꯥꯅꯕ ꯍꯤꯡꯉꯤ ꯑꯗꯨꯅꯤ
ꯑ ꯑꯩꯁꯨꯅꯤꯅꯦ ꯀꯔꯝ ꯀꯔꯝꯕꯅ ꯇꯧꯔꯤꯒꯦ ꯅꯪꯕꯨ ꯀꯃꯥꯏ ꯀꯃꯥꯏ ꯀꯩ ꯀꯩ ꯊꯕꯛ ꯍꯣꯠꯅꯔꯤꯒꯦ
ꯑꯁ ꯑꯗꯨꯅꯤ ꯌꯥꯅ ꯌꯥꯅꯕ ꯄꯩꯁꯥ ꯅꯨꯡꯁꯥꯁꯦ ꯀꯥꯏꯗꯩ ꯂꯥꯛꯁꯤꯒꯦ ꯑꯥ ꯁꯇꯦꯕꯜ ꯑꯣꯏꯕ ꯏꯟꯀꯝ ꯑꯃ ꯂꯩꯔꯒꯗꯤ ꯍꯥꯏꯅ ꯈꯟꯅ ꯆꯠꯂꯤ ꯑꯗꯣ ꯐꯖꯕ ꯏꯟꯀꯝꯁꯦ ꯂꯥꯛꯇ꯭ꯔꯤꯅꯦ ꯊꯕꯛꯁꯦ ꯑꯐꯪ ꯑꯐꯪꯕ ꯇꯧ ꯂꯩꯔꯦꯅꯦ
ꯑꯗꯨꯅꯤꯅꯦ ꯑꯩꯒ ꯆꯞ ꯃꯥꯟꯅꯩ ꯇꯧꯔꯤꯁꯦ
ꯗꯨꯏ ꯊꯕꯛ ꯑꯃ ꯀꯩ ꯑꯣꯐꯤꯁꯀꯤ ꯑꯣꯏꯒꯦꯔꯥ ꯑꯃꯒꯤ ꯑꯣꯏꯒꯦꯔꯥ ꯊꯥꯒꯤ ꯈꯔ ꯄꯩꯁꯥ ꯆꯥꯡ ꯅꯥꯏꯅ ꯂꯥꯛꯄ ꯊꯕꯛ ꯑꯝ ꯇꯧꯔ ꯂꯩꯔꯗꯤ ꯄꯨꯟꯁꯤꯁꯤ ꯃꯨꯛ ꯈꯤꯇꯪ ꯌꯥꯝꯃ ꯅ ꯃꯌꯦꯛꯁꯨ ꯈꯤꯇꯪ ꯀꯩꯅꯣ ꯇꯧꯔꯒ ꯂꯩꯒꯗꯕ ꯑꯗꯨꯃꯛꯁꯨ ꯑꯣꯏꯗ꯭ꯔꯤꯅꯦ ꯑꯗꯩ ꯊꯕꯛ ꯁꯔꯀꯥꯔ ꯁꯨ ꯀꯧ ꯍꯦꯛ ꯀꯧꯗꯦ ꯇꯧꯏꯔꯤꯁꯦ ꯀꯃꯥꯏꯅ ꯇꯧꯔꯤꯕꯅꫭ ꯈꯪꯗꯦ
ꯑꯁ ꯁꯔꯀꯥꯔꯒꯤ ꯊꯕꯛꯁꯤꯗꯤ ꯀꯩꯅꯣ ꯇꯧꯕ ꯌꯥꯕ ꯅꯠꯇꯦꯗ ꯊꯥꯕ ꯌꯥꯕ ꯅꯠꯇꯦꯗ ꯏꯇꯥꯎ
ꯁꯔꯀꯥꯔ ꯊꯕꯛ ꯅꯨꯄꯤ
ꯕꯦꯔꯥ ꯀꯥꯏꯀꯣ ꯁꯔꯀꯥꯔ ꯊꯕꯛ ꯁꯤꯗꯤ
ꯅꯨꯄꯤꯉꯩꯁꯤꯅ ꯃꯔꯣꯟ ꯑꯃ ꯁꯔꯀꯥꯔ ꯊꯕꯛ ꯇꯧꯕ ꯅꯨꯄꯥꯉꯩꯁꯤꯗ ꯇ ꯆꯣꯡꯁꯤꯟ ꯆꯣꯡꯁꯤꯟ ꯅꯞꯄ ꯌꯣꯠꯆꯥꯕꯤꯅ ꯅꯞꯀꯨꯝ ꯅꯞꯄꯤꯕ ꯁꯔꯀꯥꯔ ꯊꯕꯛꯀ ꯑꯩ ꯅꯨꯄꯤꯒ ꯊꯨ ꯐꯪꯉꯣꯏꯗꫭꯔꯤꯕ꯭ꯔ ꯑꯃꯨꯛ ꯃꯊꯥ ꯁꯥꯕꯗꫭ ꯍꯧꯖꯤꯛ ꯅꯨꯄꯤ ꯑꯉꯥꯡꯒ ꯀꯣꯏꯅꯔꯤꯁꯤꯗꯤ ꯚꯥꯏ ꯑꯃꯔꯣꯝꯗ ꯑꯁ ꯑꯋꯣꯏꯕ ꯑꯃꯕꯧ ꯅꯠꯇꯦꯗ ꯗ ꯗꯨꯝ ꯂꯥꯛ ꯁꯇ ꯃꯥꯏ ꯅꯨꯄꯥ ꯑꯁꯦꯝꯕ ꯑꯃ ꯂꯥꯛꯑ ꯄꯨ ꯆꯠꯈꯤꯑꯗꯣ ꯍꯦꯛꯇ ꯋꯥꯔꯤꯁꯦ
ꯃꯥꯅꯤ ꯃꯥꯅꯦ ꯁꯔꯀꯥꯔꯒꯤ ꯊꯕꯛ ꯇꯧꯕ ꯑꯃ ꯂꯥꯛꯑꯒ ꯄꯨ ꯆꯈꯤꯕꯗꯨꯅꯤꯅꯦ ꯇꯧꯔꯤꯁꯦ
ꯁꯔꯀꯥꯔ ꯊꯕꯛ ꯇꯧꯕꯒꯤ ꯍꯦꯠꯇ ꯇꯥꯈꯤꯅꯤ ꯑꯩꯈꯣꯏꯅ ꯀꯩ ꯍꯥꯏꯅꯤ ꯀꯔꯤꯝ ꯈꯪꯖꯗꯕ ꯗꯁꯥꯅ ꯑꯈꫭꯏꯅ ꯗꯣꯏꯅꯦ
ꯑꯩꯈꯣꯏꯅ ꯇ꯭ꯔꯥꯌꯦꯜ ꯑꯣꯏꯔꯝꯕꯗꯣ
ꯂꯩꯔꯝꯕꯗꯣ ꯑꯩꯈꯣꯏꯅ ꯍꯥꯏꯗꯤ ꯀꯔꯤ ꯍꯥꯏꯅꯤ ꯇꯝꯕꯩ ꯃꯑꯣꯡ ꯍꯥꯏꯇꯥꯔꯦ
ꯍꯣꯏ ꯍꯣꯏ ꯍꯣꯏ ꯀꯣꯏꯅꯕ ꯇꯝꯕꯩ ꯃꯑꯣꯡ ꯑꯣꯏ ꯂꯩꯔꯝꯃꯤꯅꯤ ꯇꯧꯔꯤꯁꯦ
ꯑꫭꯏ ꯑꯗꯨ ꯑꯗꯨꯗꯗꯤ ꯍꯦꯛꯇ ꯅꯨꯡꯉꯥꯏꯔꯛꯇꯦꯅ ꯑꯗꯨ ꯑꯩꯈꯣꯏꯁꯨ ꯑꯥ ꯁꯦꯡꯅ ꯅꯨꯄꯤꯒꯥꯏꯁꯤꯗ ꯊꯤꯅꯤꯡꯉꯛꯄꯗ ꯇꯟꯖꯥꯒꯁꯨ ꯌꯥꯎꯋꯦꯕ ꯆꯍꯤ ꯑꯣꯖꯥꯍꯟ ꯑꯣꯏꯁꯤꯜꯂꯦ ꯃ
ꯍꯣꯏ ꯆꯍꯤꯁꯤꯗꯤ ꯌꯥꯔꯛꯇ꯭ꯔꯕꯅꯤꯅꯦꯍꯦꯅꯪ ꯀꯩꯅꯣꯅ ꯀꯃꯥꯏ ꯀꯃꯥꯏꯅ ꯍꯥꯏꯔꯤꯒꯦ ꯏꯃꯥ ꯄꯥꯕꯨꯡꯅ ꯀꯃꯥꯏ ꯀꯃꯥꯏꯅ ꯍꯥꯏꯔꯤꯒꯦ ꯅꯪꯕꯣ ꯑꯩꯗꯤ ꯁꯣꯝꯗ ꯇꯛꯁꯟꯕꯅ ꯌꯥꯗ꯭ꯔꯕꯅꯤ ꯊꯤꯖꯤꯜꯂꯨ ꯊꯤꯖꯤꯜꯂꯣꯅ ꯁꯣꯝꯗꯅ
ꯃꯥꯅꯦ ꯅꯨꯄꯤ ꯏ ꯐꯉꯤ ꯈꯜꯂꯁꯨ ꯚꯥꯏ ꯂꯩꯇꯕ ꯑꯃꯨꯛ ꯌꯥꯎꯁꯤꯜꯍꯧꯗꯣꯏꯅꯦ
ꯋꯥꯔꯤꯅꯦ ꯋꯥꯔꯤꯅꯤ ꯅꯪꯅꯦ ꯀꯃꯥꯏ ꯀꯃꯥꯏ ꯍꯥꯏꯔꯤꯒꯦ ꯌꯨꯝꯗ
ꯅꯨꯄꯤꯒꯤꯗꯤ ꯆꯍꯤ ꯌꯥꯁꯤꯜꯂꯛꯇ꯭ꯔꯦ ꯅꯨꯄꯤ ꯌꯥꯎꯗ꯭ꯔꯦ ꯅꯨꯄꯤ ꯊꯤ ꯊꯤꯗꯕꯗꯅ ꯇꯧꯔꯃꯤꯅꯤ ꯅꯨꯄꯤ ꯂꯩꯇꯕꯩ ꯅꯨꯄꯤꯁꯨ ꯂꯩꯇꯕ ꯑꯗꯨꯗꯒꯤ ꯍꯩꯅꯕꯤ ꯃꯅꯥꯗꯣ ꯁꯦꯜ ꯍꯥꯏꯕ꯭ꯔꯥ ꯀꯩꯅꯣ
ꯍꯣꯏꯅꯦ ꯍꯣꯏꯅꯦ ꯑꯗꯨ ꯌꯥꯎꯗ꯭ꯔꯗꯤ ꯀꯃꯥꯏꯅ ꯇꯧꯅꯤ ꯅꯨꯄꯤ ꯂꯩꯔꯁꯨ ꯑꯗꯨ ꯌꯥ ꯑꯗꯨꯗꯤ ꯎꯄꯥꯏ ꯂꯩꯇꯦ ꯂꯩꯔꯝꯃꯁꯨ ꯑꯗꯨꯝ ꯆꯠꯈꯤ
ꯃꯥꯅꯦ ꯁꯤ ꯀ ꯍꯩ ꯂꯩꯔꯦ ꯊꯥꯡ ꯂꯩꯇ ꯂꯩꯔꯦ ꯍꯩ ꯂꯩꯇꯦ ꯍꯥꯏꯕ꯭ꯔꯥ ꯑꯗꯨ ꯋꯥꯔꯤꯗꯨ ꯇ ꯅꯨꯄꯤꯨ ꯀꯣꯏꯔꯝꯃꯤ ꯅꯨꯄꯤꯗꯨꯁꯨ ꯑꯉꯥꯡ ꯅꯠꯇ꯭ꯔꯦ ꯑꯩꯈꯣꯏ ꯆꯍꯤꯔꯣ ꯑꯒꯥꯡ ꯀꯣꯏꯕꯒꯁꯨ ꯌꯨꯝ ꯀꯩ ꯑꯝꯇ ꯍꯥꯏꯔꯛꯑꯦ ꯃꯣꯏꯁꯨ ꯌꯨꯝ ꯀꯩ ꯄꯥꯟꯅꯕꯗꯨꯗꯤ ꯑꯩꯈꯣꯏꯗꯤ ꯁꯣꯝꯗꯗꯤ ꯃꯇꯤꯛ ꯆꯥꯗ꯭ꯔꯤꯒ ꯑꯗꯨꯝ ꯇꯧꯗ꯭ꯔꯤꯒ ꯍꯥꯏꯔ ꯑꯗꯨꯗꯤ ꯃꯤ ꯃꯆꯥꯗꯨꯗꯤ ꯁꯨꯝ ꯐꯥꯖꯤꯟ ꯊꯝ ꯌꯥꯕ ꯂꯩꯇꯦ ꯃꯤꯗꯤ ꯆꯍꯤ ꯃꯇꯥꯡ ꯅꯨꯄꯤꯤ ꯑꯣꯏꯔꯦ ꯍꯤꯟꯗꯣ ꯑꯗꯨꯝ ꯃꯒꯤꯁꯨ ꯑꯐꯕ ꯊꯤ ꯆꯠꯈꯤꯕꯗ ꯑꯩꯈꯣꯏꯁꯨ ꯑꯗꯨꯝ ꯀꯩ ꯍꯥꯏꯔꯨꯅꯤ ꯃꯥꯒꯤ ꯐꯕꯟꯁꯤ ꯕꯣꯔ ꯑꯣꯏꯅ ꯄꯤ ꯂꯩꯍꯧꯔꯦ ꯑꯗꯨꯅꯤ
ꯑ ꯑꯗꯣ ꯑꯍꯟꯈꯩꯅ ꯍꯥꯏꯗꯤ ꯂꯩꯕꯅꯦ ꯅꯨꯄꯥꯁꯤꯗꯤ ꯅꯨꯄꯤ ꯑꯉꯥꯡ ꯂꯋꯥꯏꯗꯣ ꯑꯗꯨ ꯊꯥꯔꯛꯑꯝꯒꯅꯤ ꯆꯍꯤ ꯂꯣꯀ ꯃꯥꯟꯅꯁꯤꯗꯤ ꯌꯥꯔꯛꯑꯝꯃꯣꯏꯅꯦ
ꯆꯍꯤ ꯅꯣꯡꯒ ꯃꯥꯟꯅꯕꯁꯤꯦ ꯀꯣꯛꯁꯤ ꯑꯝꯇ ꯀꯩ ꯍꯥꯏꯅꯤ ꯀꯣꯛ ꯃꯥꯟꯅꯕꯩꯔꯝꯒꯦ ꯆꯤꯛꯊꯅꯛꯏ ꯆꯥꯊꯅꯔꯛꯏꯅꯦ ꯃꯥꯅ ꯈꯔ ꯑꯩꯒꯤ ꯈꯔ ꯉꯥꯡꯊꯅ ꯏꯒꯣꯗꯣ ꯏꯒꯣ ꯃꯥꯟꯅꯕ ꯑ ꯑꯉꯥꯡ ꯀꯣꯏꯕ ꯍꯥꯏꯁꯤꯅ ꯑꯉꯥꯡꯗꯣ ꯊꯦꯝꯕꯣꯏ ꯂꯥꯛꯄꯒꯤ ꯀꯣꯏꯕꯅꯤꯅ
ꯑꯗꯨꯅꯁꯨ ꯐꯗꯣꯏꯅꯤ ꯍꯌꯦꯡꯋꯥꯏ ꯅꯪꯅ ꯊꯕꯛ ꯏꯟꯈꯥꯡ ꯇꯧꯔꯀꯥꯟꯗ ꯃꯣꯏ ꯃꯣꯏꯒꯤ ꯆꯍꯤ ꯃꯇꯥꯡꯗꯨꯣ ꯆꯞ ꯆꯥꯗꯣꯏꯅꯦꯕ
ꯍꯅꯦ ꯑꯗꯨꯗꯩ ꯅꯨꯄꯤꯗꯣ ꯈꯔ ꯑꯉꯥꯡ ꯀꯟ ꯉꯥꯏ ꯀꯟꯕ ꯑꯉꯥꯡ ꯑꯃꯨꯛ ꯇꯥꯁꯤꯜꯂꯒꯅ ꯃꯥꯒꯤ ꯁꯥꯔꯩ ꯑꯃꯨꯛ ꯏꯅꯤꯡꯉꯛꯕ ꯑꯁ ꯁꯥꯔꯩ ꯀꯟ ꯀꯟꯕ ꯅꯨꯄꯤꯁꯨ ꯂꯩ
ꯂꯩ ꯂꯩ ꯂꯩ ꯆꯨꯝꯃꯤ ꯆꯨꯝꯃꯤ ꯑꯩ ꯊꯣꯛꯈ꯭ꯔꯕꯅꯤꯒꯊꯧꯔꯛꯑꯒꯦ
ꯅꯨꯄꯤ ꯍꯥꯏꯗꯤ ꯑꯗꯨꯝ ꯆꯝꯂꯞ ꯂꯩꯕ ꯅꯨꯄꯤ ꯅꯠꯇꯕ ꯑꯁ ꯀꯩ ꯍꯥꯏꯅꯤ ꯃꯥꯅ ꯉꯝꯗ ꯌꯥꯗꯕꯒꯤ ꯑꯗꯨꯝꯕꯗꯨꯗꯅꯤ ꯊꯦꯛꯇꯕ ꯃꯇꯝ ꯑꯊꯥ ꯁꯥꯔꯤꯁꯦ
ꯎꯝ ꯑꯗꯨꯕꯨ ꯅꯨꯄꯤꯗꯨꯗꯤ ꯄꯨꯁꯜꯂꯛꯄ ꯌꯥꯔꯣꯏꯀꯣ ꯌꯨꯝ ꯀꯥꯡꯈꯣꯏ ꯆꯥꯔ ꯇꯣꯛꯀꯅꯤ
ꯃꯥꯅꯦ ꯁꯨꯝ ꯏꯃꯥ ꯏꯄꯥꯅ ꯋꯥꯅ ꯊꯥꯛꯑꯒ ꯌꯣꯛꯂꯗ꯭ꯔ ꯇꯧꯔꯒ ꯄꯤꯕ ꯏꯄꯤ ꯊꯤꯕꯒꯤ ꯃꯇꯥꯡ ꯏꯃꯨꯡ ꯏꯃꯥ ꯏꯄꯥ ꯏꯆꯤꯟ ꯏꯅꯥꯎ ꯑꯃꯨꯛ ꯀꯥꯏꯅꯔꯗꯤ ꯀꯃꯥꯏꯅ ꯇꯧꯅꯤ
ꯑꯗꯨꯅꯤ ꯑꯗꯨꯅꯤ ꯃꯣꯏꯅꯗꯤ ꯅꯨꯄꯤ ꯊꯤꯖꯠꯂꯣ ꯅꯨꯄꯤ ꯊꯤꯖꯠꯂꯣ ꯍꯥꯏꯔꯤꯕ ꯑꯗꯨꯝꯕꯁꯨ ꯈꯟꯗꯕ ꯌꯥꯕꯣꯠꯇꯦꯗꯣ ꯄꯨꯣꯊꯤ ꯊꯤꯕ ꯌꯥꯕ ꯅꯠꯇꯦꯕ ꯍꯥꯏꯔꯤꯁꯦ
ꯃꯥꯅ ꯕꯆ ꯂꯝꯕ ꯃꯠꯇ ꯐꯥ ꯊꯤꯔ꯭ꯔ
ꯑꯥ ꯃꯃ ꯊꯗ ꯐꯖꯅ ꯍꯥꯟꯅ ꯌꯦꯡꯊꯣꯛꯇ꯭ꯔꯗꯤ ꯈꯪꯗꯣꯛꯇ꯭ꯔꯗꯤ ꯀꯃꯥꯏꯅ ꯊꯤꯔꯨꯅꯤ ꯅꯠꯇ꯭ꯔꯥ ꯂꯩꯔꯦꯅ ꯍꯦꯛꯇ ꯑꯄꯤꯒꯤ ꯐꯅ ꯑꯃ ꯂꯩꯌꯦꯕ ꯑꯗꯨꯗ ꯃꯣꯏꯒꯤ ꯃꯒꯨꯟ ꯀꯩꯀꯥꯗꯨꯣ ꯌꯦꯡꯊꯣꯛꯇ꯭ꯔꯗꯤ ꯀꯃꯥꯏꯅ ꯄꯨꯁꯜꯂꯨꯅꯤ ꯅꯠꯇ꯭ꯔꯥ
ꯅꯨꯄꯥꯗꯤ ꯅꯨꯄꯥꯗꯤ ꯑꯊꯤꯕ ꯍꯥꯏꯕ ꯑꯃ ꯂꯩꯇꯦꯗꯚꯥꯏ ꯅꯨꯄꯥꯗꯤꯤ ꯊꯤꯈ꯭ꯔꯕ ꯅꯨꯄꯥꯅ ꯐꯖ ꯐꯖ ꯅꯨꯄꯤ ꯑ ꯂꯧ ꯂꯩꯔꯝꯃꯦꯕ ꯑ ꯑꯊꯤꯕꯅꯣ ꯀꯔꯤ ꯃꯈꯨꯜ ꯂꯩꯒꯦ ꯌꯦꯡꯉ ꯄꯩꯁꯥ ꯍꯦꯛꯇ ꯄꯥꯏ ꯂꯩꯔꯝꯕ
ꯑꯩ ꯆ ꯑꯗꯨꯅꯤꯅꯦ ꯍꯥꯏ
ꯑꯐꯕ ꯒꯨꯟꯁꯤ ꯀꯔꯤꯝ ꯑꯣꯏꯔꯝꯗ꯭ꯔꯦ ꯄꯩꯁꯥ ꯍꯥꯏꯕ ꯄꯩꯁꯥꯁꯤ ꯑꯣꯏ ꯂꯩꯔꯝꯃꯦ
ꯃꯗꯨꯅꯤꯅꯦ ꯃꯗꯨꯅꯤꯅꯦ
ꯍꯥꯏꯗꯤ ꯃꯁꯛ ꯐꯖꯕꯅ ꯒꯨ ꯑꯣꯏꯔꯝꯗ꯭ꯔꯦꯕ ꯄꯩꯁꯥ ꯄꯥꯏꯝꯁꯦ ꯒꯨꯟ ꯑꯣꯏꯅ ꯂꯩꯔꯝꯃꯦꯕ
ꯆꯨꯝꯃꯤ ꯆꯨꯝꯃꯤ ꯆꯨꯝꯃꯤ
ꯅꯨꯄꯥꯥꯏꯔꯗꯤ ꯅꯨꯄꯤ ꯊꯤꯕꯗꯤ ꯌꯥꯔꯛꯄꯅꯤꯗ ꯍꯧꯖꯤꯛꯀꯥꯟ ꯅꯨꯄꯤꯁꯤꯁꯨ ꯈ ꯈꯔ ꯆꯥꯎꯕ ꯀꯥꯔꯒ ꯐꯖꯕ ꯊꯧꯕ ꯅꯨꯄꯥꯁꯤ ꯍꯦꯛꯇ ꯃꯃꯤꯠ ꯃꯅꯥ ꯁꯣꯟꯊꯩꯅꯤ ꯃꯣꯏꯁꯨ ꯁꯤꯗ ꯊꯤ ꯂꯩꯔꯦꯗ
ꯑꯗꯨꯅꯦ ꯍꯥꯏꯁꯦ
ꯀꯥꯔ ꯊꯧꯗꯕ ꯑꯗꯨꯗꯒꯤ ꯒꯥꯩ ꯊꯧꯗꯕ ꯑꯩꯈꯣꯏꯗꯗꯤ ꯀꯩ ꯍꯥꯏꯅꯤ ꯃꯃꯤꯠ
ꯄꯨꯔꯥ ꯃꯤꯠꯅ ꯌꯦꯡꯕꯤ ꯊꯥꯕꯤꯗ꯭ꯔꯔꯤꯗꯨꯅꯤ ꯇꯧꯔꯤꯁꯦ ꯌꯦꯡꯕ ꯍꯟꯅꯐꯥꯎ ꯌꯦꯡꯕꯤꯗ꯭ꯔꯔꯤꯗꯨꯅꯤ ꯇꯧ ꯑꯩꯈꯣꯏꯁꯦ ꯒꯥꯔꯤ ꯃꯆꯥ ꯊꯧꯕ ꯑꯩꯈꯣꯏꯁꯦ
ꯌ ꯆꯥꯔꯒ ꯊꯧꯕꯁꯤꯗꯤ ꯌꯦꯡꯕ ꯌꯦꯡꯉꯛꯇ꯭ꯔꯦ ꯑꯗꯨꯗꯒꯤ ꯍꯧꯖꯤꯛ ꯃꯅꯤꯄꯨꯔꯒꯤ ꯄꯩꯁꯥ ꯊꯠꯄꯤ ꯌꯥꯎꯁꯪ ꯃꯇꯝꯒꯤ ꯄꯩꯁꯥ ꯊꯠꯄꯤ ꯍꯥꯏꯔꯦ ꯃ ꯆꯥꯕ ꯊꯛꯄꯤ ꯄꯣꯊꯣꯛ ꯏꯆꯥ ꯅꯨꯨꯄꯤꯗꯤ
ꯆꯨꯝꯃꯤ ꯆꯨꯝꯃꯤ ꯒꯥꯔꯤ ꯑꯆꯧꯕ ꯑꯣꯏꯔꯗꯤ ꯃꯣꯏꯅ ꯉꯥꯡꯈꯤꯕ ꯈꯗꯥꯡꯁꯤ ꯂꯣꯏꯔꯦ ꯃꯆꯥ ꯑꯩꯈꯣꯏꯗꯤ ꯍꯟꯅꯕꯨ ꯌꯦꯡꯕꯤꯗ꯭ꯔꯦ
ꯑꯦ ꯋꯥꯏꯔꯛꯄ꯭ꯔꯥ ꯑꯗꯨ ꯈꯪꯗꯕ ꯒꯥꯔꯤꯗꯣ ꯑ ꯑꯩꯈꯣꯏ ꯀꯩ ꯆꯥꯗ ꯁꯪ ꯀꯣꯏꯔꯨꯁꯤꯗꯤ ꯄꯩꯁꯥ ꯏꯇꯤꯡ ꯇꯤꯡꯗ꯭ꯔꯦꯕ
ꯑ ꯇꯤꯟꯗ꯭ꯔꯦ ꯑꯗꯨꯝ ꯊꯥꯗꯣꯛꯄꯤꯔ ꯌꯥꯎꯖꯔꯕꯔꯣꯏ ꯊꯥꯗꯣꯛꯄꯤꯔꯛꯄꯗꯣ ꯑꯗꯨꯝ ꯍꯪ ꯍꯪꯉꯛꯇ꯭ꯔꯤꯗ ꯑꯗꯨꯝ ꯊꯧꯔꯤꯗ ꯑꯗꯨꯝ ꯊꯥꯗꯣꯔꯛꯏꯦꯕ
ꯃꯥ ꯊꯤꯀꯥꯎ ꯐꯤꯕꯝꯨ ꯃꯣꯏ ꯈꯪꯕꯖꯥꯠꯅꯤ ꯀꯌꯥ ꯌꯥꯎꯔꯤꯕꯣꯏ ꯁꯨꯡꯩ ꯊꯤꯀꯥꯎ ꯑꯖꯤ ꯂꯣꯏ ꯂꯤꯟꯒ ꯈꯨꯠꯂꯝꯗꯨꯅ ꯂꯤꯟꯅ ꯆꯤꯛꯇꯅ ꯉꯥꯏꯅ ꯃꯣꯏ ꯀꯤꯕ ꯌꯥꯅꯤꯗ
ꯑꯗꯨꯅꯤ ꯍꯥꯏꯅꯤ ꯑꯆꯧꯕꯗꯤ ꯂꯣꯏꯔꯦ ꯑꯆꯧꯕ ꯑꯆꯧꯕ ꯂꯥꯛꯑꯗꯤ ꯃꯣꯏ ꯇꯧꯕꯁꯨ ꯂꯣꯏꯔꯗꯤ ꯀꯩꯅꯣ ꯃꯆꯤꯟ ꯃꯔꯩ ꯀꯥꯏꯗ ꯀꯣꯟꯊ ꯁꯅꯗꯅ ꯊꯦꯝ ꯅꯨꯄꯤ ꯅꯨꯄꯥ ꯊꯦꯝꯃꯤꯕꯅꯤ ꯀꯥꯏꯅ
ꯄꯩꯁꯥ ꯀꯁꯦ ꯀꯩ ꯍꯥꯏꯅꯤ ꯄꯤꯔꯝꯒꯦꯔꯥ ꯄꯤꯔꯝꯃꯣꯏꯔ ꯅꯝꯕꯔ ꯇꯥꯛ ꯄꯤꯁꯤꯟꯕꯤꯅꯦ ꯑꯩꯈꯣꯏꯅ ꯃꯆꯥ ꯆꯠꯂꯒ ꯑꯗꯨꯗꯒꯤ ꯑꯁ ꯁꯤ ꯅꯪ ꯃꯇꯝꯁꯤꯅ ꯁꯛ ꯐꯖꯩ ꯅꯝꯕꯔ ꯑꯝꯇꯒ ꯂꯧꯒꯦ ꯍꯥꯏꯁꯤꯗꯤ ꯂꯨꯄꯥ ꯆꯥꯝꯉꯥ ꯍꯥꯞꯐꯥꯎꯐꯥꯎ ꯄꯤꯅꯤꯡꯡꯗꯦꯝꯃꯦ
ꯑꯗꯨ ꯑꯗꯨꯅꯤ ꯀꯩ ꯆꯥꯛꯒꯦ ꯉꯥꯎꯁꯟꯅꯅꯣ ꯀꯥꯏꯅ ꯍꯦꯛ ꯉꯥꯡꯇꯅ ꯊꯣꯛꯈ꯭ꯔꯕꯅꯤ ꯃꯤ ꯑꯗꯨꯃꯥꯏꯅ ꯅꯕꯔ ꯄꯤꯌꯨ ꯍꯥꯏꯔꯨꯕꯒꯤ ꯀꯩ ꯆꯥꯒꯦ ꯉꯥꯎꯁꯤ ꯅꯩꯅꯣ ꯀꯥꯏꯅ
ꯑꯁꯤꯗꯨꯅꯤ ꯑꯤꯟꯥꯛ ꯆꯥꯒꯦ ꯍꯥꯏꯅꯣꯏ ꯃꯥ ꯅꯨꯡꯁꯤ ꯍꯥꯏꯔ ꯀꯩ ꯆꯥꯒꯤꯦ ꯉꯧꯁꯤꯜ ꯂꯩꯅꯣ ꯍꯥꯏꯕꯗꯤ ꯂꯨꯗ꯭ꯔꯣ
ꯑꯗꯨꯅꯦ ꯑꯗꯨꯒ ꯒꯥꯔꯤ ꯑꯆꯧꯕ ꯂꯥꯛꯑꯒ ꯑꯦ ꯑꯩꯒꯤ ꯃꯥꯡꯃꯨꯠꯇꯅꯤꯅꯦ ꯒꯥꯔꯤ ꯑꯆꯧꯕ ꯑꯃ ꯂꯥꯛ ꯊꯔꯒ ꯂꯧꯈꯤꯕꯗꯤ ꯁꯠꯆꯦꯠ ꯄꯤꯊꯣꯛꯈꯤꯅꯤ
ꯒꯥꯔꯤ ꯑꯆꯧꯕꯒꯤ ꯃꯌꯥꯏꯁꯦ
ꯎꯝ ꯄꯩꯁꯥ ꯄꯥꯏꯗꯕ ꯈꯣꯠꯁꯤ ꯌꯥꯗ꯭ꯔꯦꯅ ꯇꯧꯔꯛꯁꯦ ꯅꯨꯄꯥ
ꯄꯩꯁꯥꯅ ꯅꯣꯏ ꯂꯩꯔꯝꯃꯦꯗ ꯑꯗ ꯄꯩꯁꯥ ꯇꯥꯔꯤꯕꯁꯤꯅꯒ ꯂꯨꯔꯤꯅꯤ ꯈꯪꯗꯕ ꯄꯩꯁꯥ ꯇꯥꯟꯕꯒꯤ ꯑꯋꯥꯕꯁꯤꯗꯤ ꯑꯁ ꯋꯥꯈ꯭ꯔꯖꯥꯠꯅꯤꯗ ꯚꯥꯏ ꯁꯤꯗꯤ ꯁꯣꯔꯣꯛ ꯃꯇꯥꯏꯗ ꯑꯩ ꯏꯃꯥ ꯏꯕꯦꯟ ꯃꯌꯥꯝꯁꯤꯅꯒ ꯋꯥꯔꯦ ꯅꯣꯡꯃꯩ ꯃꯣꯏꯅ ꯇꯥꯜꯂꯤꯕ ꯄꯩꯁꯥꯁꯦ ꯇꯔꯥ ꯀꯨꯟ ꯇꯣꯡꯕꯗ ꯀꯌꯥꯝ ꯇꯣꯛ ꯈꯩ ꯆꯥꯝꯃ ꯇꯨꯝ ꯃꯉꯥꯏ ꯉꯔꯥ ꯈꯥꯏꯗꯣꯛꯈ꯭ꯔꯒ ꯑꯗꯨ ꯃꯌꯨꯝꯗ ꯄꯩꯁꯥ ꯈꯔꯗꯣ ꯄꯨꯔꯒ ꯆꯦꯡ ꯆꯥꯛ ꯋꯥꯜꯂꯒ ꯆꯥꯕꯗꯨꯅꯤ ꯅꯠꯇ꯭ꯔꯥ ꯃꯗꯗꯤ ꯅꯨꯡꯁꯤ
ꯁꯨꯡꯆꯠ ꯁꯤꯠꯇꯕꯁꯨ ꯌꯥꯎꯔꯤꯅꯦꯅ ꯇꯧꯔꯤꯁꯦ ꯑꯗꯨꯗ
ꯁꯤ ꯇꯋꯥ ꯚꯔꯥ ꯃꯥꯡꯍꯟꯕꯁꯨ ꯌꯥꯎꯔꯤꯕꯅꯤ
ꯃꯥꯅꯦ ꯃꯥꯅꯦ ꯑꯗꯨꯒꯤ ꯈꯜꯂꯗꯤ ꯌꯥꯝ ꯅꯨꯡꯉꯥꯏꯇꯦꯗ ꯇꯧꯔꯤꯁꯦ
ꯃꯥꯏꯇꯦ ꯑꯩꯈꯣꯏꯅ ꯂꯣꯏ ꯂꯩꯔꯨꯕꯁꯨ ꯉꯝꯗꯕ
ꯑ ꯑꯩꯈꯣꯏꯅ ꯏꯅꯥꯛ ꯈꯨꯟꯕ ꯃꯆꯥ ꯃꯁꯨ ꯍꯦꯛ ꯑꯣꯏꯔꯝꯃꯗꯤ ꯐꯕ ꯑꯗꯨꯁꯨ ꯅꯠꯇꯦꯗꯨꯗ ꯇꯧꯔꯤꯁꯦ ꯂꯥꯏꯔꯕꯗ ꯂꯥꯏꯔꯕ ꯄꯤꯕꯗꯨꯅꯦ ꯇꯧꯔꯤꯁꯦ
ꯃꯥꯅꯦ ꯕꯖꯥꯔꯁꯤꯗꯒ ꯏꯃꯥ ꯏꯕꯦꯟꯁꯤꯡꯁꯤꯗꯒ ꯇꯥꯟꯕꯤꯔꯤꯕꯠ ꯆꯩꯅꯕ ꯀꯟꯕ ꯌꯦꯡꯕꯗꯀꯣ
ꯑꯁ ꯅꯨꯡꯉꯥꯏꯕꯖꯥ ꯅꯠꯇꯦꯗ ꯍꯥꯏꯔꯤꯕꯁꯨ ꯀꯔꯤꯝ ꯉꯝꯗꯦꯗꯣ ꯍꯥꯏꯔꯒ ꯃꯈꯣꯏꯁꯨ ꯑꯃꯨꯛ ꯄꯨꯔꯥ ꯀꯩꯅꯣ ꯇꯧꯔꯛꯇꯣꯏꯅꯤꯅꯦ
ꯒꯃꯦꯟ ꯄꯣꯂꯤꯁꯤꯗꯨꯁꯨ ꯏꯃꯥ ꯏꯕꯦꯟꯉ ꯑꯩꯒꯤ ꯁꯞꯄꯣꯔꯠꯇ ꯉꯥꯡꯕꯁꯨ ꯌꯥꯗ꯭ꯔꯤ ꯚꯥꯏ ꯑꯐꯕ ꯈꯔꯁꯨ ꯌꯥꯎꯔꯤꯕ ꯃꯣꯏꯅ ꯄꯨꯡ ꯅꯤꯄꯥꯟ ꯃꯇꯨꯡꯗ ꯁꯨꯝ ꯁꯣꯔꯣꯛ ꯃꯇꯥꯏꯗ ꯐꯝ ꯂꯩꯔꯗꯤ ꯁꯣꯨꯝꯗ ꯃꯅꯤꯄꯨꯔꯒꯤ ꯒꯥꯔꯤ ꯃꯌꯥꯝꯁꯤꯗꯤ ꯕꯖꯥꯔꯗ ꯑꯣꯐꯤꯁ ꯇꯥꯏꯃꯤꯡ ꯄꯨꯂꯞ ꯂꯥꯛꯇꯣꯏꯅꯤꯗ ꯑꯗꯨ ꯅꯠꯇ ꯃꯣꯏ ꯌꯦꯛꯁꯤꯟꯗꯅ ꯀꯔꯤ ꯊꯧ ꯌꯥꯔꯣꯏꯗ꯭ꯔꯤꯕꯣ ꯑꯃꯔꯣꯝꯗ ꯑꯃꯣ
ꯑ ꯃꯥꯅꯦ ꯑꯗꯨꯒꯤ ꯈꯜꯂꯒꯕꯨꯗꯤ ꯆꯨꯝꯃꯦ ꯃꯣꯏꯅ ꯇꯧꯔꯤꯗꯣ
ꯅꯠꯇꯦ ꯍꯥꯏꯕꯗꯤ ꯌꯥꯄꯣꯠꯇꯦꯗꯈꯣꯏ ꯑꯀꯛꯅꯕ ꯃꯇꯝꯗꯤ ꯄꯤꯕ ꯇꯔꯨ ꯇꯔꯦꯠꯇ ꯅꯣꯏꯒꯤ
ꯍ ꯑꯗꯨ ꯑꯗꯨ ꯑꯗꯨ ꯅꯣꯋꯥꯥꯏꯇ꯭ꯔꯤꯁꯤꯅ ꯀꯣꯄ ꯐꯖꯅ ꯍꯥꯏ ꯈꯣꯠꯂ ꯇꯧꯔꯗꯤ ꯐꯕ ꯑꯗꯨ ꯆꯩꯅꯨꯡ ꯊꯥꯕ ꯈꯣꯠꯄ ꯇꯧꯕꯗꯣ
ꯍꯣꯏ ꯄꯥꯏ ꯃꯤ ꯌꯥꯝꯃꯗꯤ ꯀꯔꯤ ꯍꯥꯏꯅꯤ ꯃꯈꯟ ꯃꯈꯟꯒꯤ ꯃꯤꯅꯤ ꯊꯣꯛꯂꯛꯇꯣꯏꯁꯦ ꯃꯅꯝ ꯀꯠꯅ ꯃꯤꯁꯨ ꯌꯥꯝ ꯌꯥꯎ ꯃꯤꯅ ꯆꯠꯄꯤꯈ꯭ꯔꯣꯅ ꯑꯗꯨꯗ ꯑꯩꯒꯤꯗꯤ ꯑꯩꯁꯨ ꯃꯉꯥꯏꯗ ꯑꯗꯨꯗꯤ ꯑꯩꯁꯨ ꯃꯉꯥꯏ ꯑꯩ ꯂꯨꯄꯥ ꯆꯥꯝꯃꯩ ꯄꯣꯠ ꯄꯣꯔꯛꯄꯗꯨꯗ ꯂꯨꯄꯥ ꯌꯥꯡꯈꯩꯈꯩ ꯌꯣꯜꯂ ꯂꯨꯄꯥ ꯌꯥꯡꯈꯩ ꯌꯣꯜꯂꯣꯏꯗ꯭ꯔꯗꯤ ꯑꯩꯁꯨ ꯒꯥꯔꯤ ꯚꯔꯥ ꯍꯟꯖꯤꯟꯗ꯭ꯔꯗꯤ ꯍꯟꯅꯤꯡꯉꯣꯏꯕ
ꯎꯝ ꯑꯗꯨꯁꯨꯣ ꯂꯧꯗ꯭ꯔꯗꯤ ꯑꯃꯨꯛ ꯍꯣꯔꯦꯟꯗꯤ ꯆꯥꯛꯈꯨꯝꯍꯩ ꯃꯨꯠꯇꯨꯅꯤꯗꯣ
ꯅꯝꯨ ꯀꯠꯂꯛ ꯇꯥꯕꯅꯤ ꯈꯔꯗꯤ ꯑꯗꯨꯝ ꯉꯥꯏ ꯑꯃꯒ ꯅꯝꯗꯅ ꯌꯣꯜꯂꯛꯅꯕ ꯍꯣꯠꯅꯔꯛꯑꯅꯤꯕ
ꯑꯗꯨꯅꯤꯅꯦ ꯄꯩꯁꯥꯁꯤꯗꯅꯤꯅꯦ ꯁꯤꯕ ꯅꯥꯕ ꯈꯪꯗ ꯀꯩ ꯇꯧꯅꯔꯛꯇꯣꯏꯁꯦ ꯄꯩꯁꯥꯒꯤ ꯈꯜꯂꯒꯅꯦꯕ ꯑꯗꯨ ꯉꯥꯡꯉꯤ ꯃꯌꯥꯝꯗꯣ ꯃꯣꯏꯁꯨ ꯀꯩꯁꯨ ꯉꯥꯡꯅꯤꯡꯕ ꯈꯣꯠꯄꯗꯤ ꯅꯠꯇꯦꯕ ꯑꯗꯨꯝ ꯌꯨꯝꯗ ꯅꯨꯡꯉꯥꯏꯅ ꯄꯩꯁꯥ ꯂꯩꯔꯝꯃꯗꯤ ꯌꯨꯝꯗ ꯅꯨꯡꯉꯥꯏꯅ ꯄꯣꯊꯥꯂ ꯌꯥꯏꯑꯕ ꯄꯩꯁꯥꯗꯨꯒꯤ ꯈꯜꯂ ꯉꯥꯛꯇꯅꯦꯕ ꯂꯥꯏꯁꯦ
ꯃꯣꯏꯁꯨ ꯏꯟꯁꯥꯡ ꯃꯅꯥ ꯌꯣꯜꯂꯤꯕ ꯃꯃꯥꯗꯨꯃꯨꯛ ꯑꯆꯥ ꯑꯍꯟ ꯑꯣꯏꯕ ꯃꯃꯥ ꯑꯃ ꯃꯌꯨꯝꯗ ꯂꯩꯔꯤꯉ ꯅꯠꯇ꯭ꯔꯥ
ꯑꯗꯨ ꯈꯤ ꯑꯃ ꯑꯃꯔꯣꯝꯗ ꯃꯣꯏꯁꯨ ꯇꯧꯅꯤꯡ ꯈꯣꯠꯇꯦꯕ ꯑꯗꯣ ꯃꯇꯥꯡ ꯃꯇꯥꯡ ꯍꯥꯏꯗꯤ ꯅꯨꯄꯥ ꯅꯠꯇ꯭ꯔꯥ ꯄꯨꯂꯤꯁꯉꯩꯒꯤꯁꯨ ꯆꯨꯝꯕ ꯂꯩꯌꯦꯕ ꯊꯤꯗꯕ ꯌꯥꯗꯕ ꯃꯇꯥꯡ
ꯍꯣꯏꯗ ꯁꯤꯗ ꯌꯥꯝ ꯀꯩ ꯍꯦꯟꯅꯁꯨ ꯈꯟꯖꯤꯜꯂꯨ ꯌꯥꯗꯦꯗ
ꯈꯟꯗꯩ ꯑꯗꯨꯕꯨꯗꯤ ꯆꯨꯝꯃꯤꯗ ꯑꯗꯨꯅ ꯁꯔꯀꯥꯔꯒꯤꯁꯨ ꯉꯝꯅ ꯉꯝꯅꯕ ꯍꯥꯏ ꯑꯆꯧꯕ ꯊꯕꯛ ꯇꯧꯕ ꯍꯥꯏꯁꯤꯗꯕꯨ ꯃꯌꯥꯝꯒꯤ ꯈꯣꯟꯊꯤ ꯈꯔ ꯆꯥ ꯃꯌꯥꯝꯒꯤ ꯃꯤꯆ ꯃꯤꯌꯥꯝ ꯃꯤꯌꯥꯝꯒꯤ ꯆꯪꯈꯠ ꯑ ꯇꯥꯕꯁꯤ ꯃꯁꯥꯅ ꯇꯥꯕꯅꯤ ꯑꯗꯨꯝ ꯅꯨꯡꯉꯥꯏ ꯃꯥꯅꯤ ꯥꯏ ꯃꯥꯒꯤ ꯄꯩꯁꯥ ꯐꯪꯉꯤ ꯇꯣꯂꯣꯞꯇꯨꯒꯥ ꯊꯕꯛ ꯊꯕꯛꯄꯨ ꯇꯧꯗ꯭ꯔ ꯃꯅꯤꯄꯨꯔꯗꯒ ꯇꯥꯕ ꯄꯨꯂꯤꯁꯁꯤꯡ ꯅꯨꯡꯉꯥꯏꯖꯈ꯭ꯔꯥ ꯆꯠꯅꯤꯗ
ꯍꯣꯏ ꯍꯣꯏ
ꯍꯧꯖꯤꯛ ꯂꯥꯟ ꯂꯩꯕꯒꯤ ꯈꯤꯇꯪꯕꯨꯗꯤ ꯃꯣꯏ ꯃꯊꯥ ꯈꯔ ꯁꯥꯕ ꯋꯥꯅꯤ ꯂꯥꯟꯒ ꯂꯩꯇꯧꯕ ꯃꯇꯝꯗꯗꯤ ꯀꯃꯥꯏꯅ ꯍꯤꯡꯕ꯭ꯔꯥꯠ ꯑꯩꯈꯣꯏ ꯃꯅꯤꯄꯨꯔꯔꯤ ꯁꯥꯟꯇꯤꯗꯤ ꯌꯥꯝ ꯂꯩꯕ ꯂꯩꯕꯥꯛꯅꯤꯗꯚ
ꯑ ꯂꯥꯟꯒꯦ ꯍꯥꯏꯔ ꯅꯤꯡꯁꯤꯡꯉꯦꯅꯦ ꯍꯟꯗꯛꯇꯤ ꯅꯣꯡꯃꯩ ꯀꯥꯞꯍꯧꯗꯕ ꯃꯌꯥꯝ ꯀꯥꯞꯍꯧꯔ ꯃꯥꯜꯂꯤꯅꯦ ꯊꯥꯏꯅꯗꯒꯤ ꯍꯧꯅ ꯆꯥꯝꯒ ꯅꯣꯡꯃꯩꯒꯗ ꯁꯨꯡꯀꯥꯞ ꯀꯥꯞꯆꯗꯕ ꯃꯌꯥꯝꯗꯣ ꯂꯣꯏ ꯀꯥꯞꯄ ꯃꯥꯂꯦ ꯍꯟꯗꯛꯇꯤ ꯄꯨꯂꯤꯁꯈꯩꯁꯦ
ꯅꯣꯡꯃꯩ ꯃꯔꯨ ꯌꯥꯗ꯭ꯔꯕ ꯆꯠꯇ꯭ꯔꯕ ꯃꯌꯥꯝꯃꯛꯇꯣ ꯈꯔ ꯀꯥꯞꯈ꯭ꯔꯕ ꯈꯪꯗꯦ ꯑꯗꯨꯗꯣ ꯑꯁ ꯅꯣꯡꯃꯩꯗꯤ ꯈꯨꯠꯂꯥꯏꯗꯤ ꯏꯟꯊꯥ ꯊꯥꯔꯗꯦꯗ ꯑꯗꯨꯨꯝ
ꯅꯠꯇꯦ ꯃꯣꯏꯅ ꯊꯥꯏꯁꯤ ꯀꯩꯅꯣꯗ ꯅꯠꯇꯦ ꯃꯤ ꯎ ꯃꯣꯏ ꯀꯨꯀꯤꯈꯩꯗ ꯅꯠꯇꯦꯅꯦ ꯑꯩꯈꯣꯏꯔꯣꯝ ꯑꯩꯈꯣꯏꯗꯅꯦ ꯃ ꯃꯣꯏ ꯊꯥꯏꯁꯤꯅ ꯇꯧꯉ ꯇꯧꯉ ꯀꯥꯞꯇꯅ ꯅꯍꯥꯟꯈꯩ ꯀꯥꯞꯍꯧꯗꯕꯒꯤ ꯅꯨꯡꯉꯥꯏꯕ ꯀꯥꯞꯄꯁꯨ ꯃ ꯐꯪꯗ꯭ꯔꯕꯅꯤ ꯍꯟꯗꯛ ꯃꯇꯥꯡꯁꯤꯗ ꯈꯔ ꯀꯥꯞꯄ ꯐꯪꯕꯗꯣ ꯑꯗ ꯅꯨꯡꯉꯥꯏꯌꯦꯕ ꯃꯣꯏꯁꯨ
ꯑꯗꯨ ꯑꯗꯨ ꯐꯠꯇꯦꯅꯤꯀꯣ ꯑꯩꯈꯣꯏ ꯄ꯭ꯔꯖꯥ ꯃꯌꯥꯝ ꯃꯔꯛꯁꯤꯗꯁꯨ ꯏꯇꯥꯎ ꯁꯦꯡꯅ ꯍꯥꯏꯔꯒꯗꯤ ꯏꯔꯥꯡꯁꯤꯦ ꯅꯤꯌꯣꯝ ꯆꯨꯝꯅ ꯇꯧꯗꯕ ꯏꯔꯥꯡꯒꯤ ꯑꯣꯏ ꯑꯣꯏ ꯌꯥꯝꯅ ꯗꯦꯃꯣꯀ꯭ꯔꯦꯇꯤꯛ ꯑꯣꯏꯅ ꯊꯣꯛꯂꯛꯑꯒ ꯏꯔꯥꯡꯒꯤ ꯁꯔꯀꯥꯔꯗ ꯄ꯭ꯔꯣꯇꯦꯁ ꯇꯧꯕ ꯅꯠꯇꯕ ꯃꯤ ꯇꯨꯃꯤ ꯂꯞꯆꯔꯔꯤ ꯃꯤꯗꯨꯅꯇꯦꯛꯅꯣꯂꯣꯖꯤ ꯁꯥꯎꯔꯛ ꯇꯥꯃꯤ ꯅ꯭ꯔ ꯑꯩꯁꯨ ꯁꯥꯎꯅꯤꯕꯣ ꯑꯗꯨꯗꯒꯤ ꯎꯔꯤ ꯀꯥꯞꯄꯤꯁ ꯇꯧꯔꯣꯏꯗꯕꯅꯦꯕ ꯑꯩꯈꯣꯏꯒꯤ ꯌꯨꯅꯤꯇꯤ ꯑꯣꯏꯕꯗ ꯄꯨꯊꯣꯛꯑꯒ ꯑꯇꯣꯞꯄ ꯃꯄꯥꯟꯗ ꯄ꯭ꯔꯣꯇꯦꯁ ꯇꯧꯔꯤꯕ ꯑꯗꯨ ꯃꯌꯥꯝꯁꯦ
ꯀꯩꯁꯨ ꯅꯨꯡ ꯎꯅꯗꯦꯕ
ꯉꯥꯎꯁꯟꯅꯕ ꯈꯔꯅ ꯃꯥꯡꯍꯟꯕꯅꯤꯗ ꯍꯥꯏꯗꯤ ꯀꯗꯥꯏꯗ ꯅꯨꯡꯗꯥꯡꯁꯤ ꯃꯣꯏꯗꯤ ꯆꯥꯁꯤꯜꯂꯛ ꯊꯛꯆꯜꯂ ꯊꯣꯛꯂꯛꯑꯅꯤ ꯁꯣꯝꯗ ꯂꯝꯖꯦꯟ ꯆꯦꯟꯗ꯭ꯔꯕꯅꯤꯅ ꯃꯣꯏꯗꯤ ꯃꯤ ꯈꯔ ꯏꯁꯆꯨꯝ ꯆꯨꯝꯅ ꯄ꯭ꯔꯣꯇꯦꯁ ꯇꯧꯖꯔꯤꯕ ꯀꯥꯡꯕꯨꯗꯣ
ꯃꯥꯅꯦ ꯁꯣꯛꯄꯗꯤ ꯅꯨꯡ ꯊꯣꯟꯂꯝꯝꯃꯤ ꯈꯃꯨꯗꯣ ꯀꯅꯥꯝ ꯁ ꯊꯣꯛꯇꯦꯕ ꯁꯣꯏꯗꯗꯤ ꯁꯨꯝꯗ
ꯍꯣꯏ ꯍꯣꯏ ꯍꯣꯏ ꯏꯆꯝ ꯆꯝꯅ ꯄ꯭ꯔꯣꯇꯦꯁ ꯇꯧꯖꯕ ꯀꯥꯡꯕꯨꯗꯨꯅꯦꯕ ꯁꯣꯏꯁꯤꯗ
ꯑꯍꯟ ꯍꯥꯏꯁꯤ ꯆꯍꯤ ꯌꯥꯡꯈꯩꯒꯤ ꯃꯊꯛꯇ ꯂꯩꯔꯛꯑꯕ ꯑꯍꯟ ꯍꯥꯏꯁꯤꯗꯤ ꯃꯈꯣꯡ ꯌꯥꯔꯛꯑꯔꯣꯏ ꯆꯠꯄ ꯉꯛꯇ꯭ꯔꯕ ꯃꯇꯝ ꯃꯣꯏꯒꯤꯗꯤ ꯑꯋꯥꯕ ꯃꯇꯝꯗꯨꯗ ꯁꯨꯝꯗ ꯀꯣꯏꯊꯥꯟ ꯇꯥꯟꯅꯕꯤꯔꯦ